ꯇꯥꯏꯌꯦ ꯇꯥꯏ
ꯑꯥ ꯃꯈꯣꯜ ꯁꯦꯡꯅ ꯇꯥꯕ꯭ꯔꯥ
ꯇꯥꯏ
ꯎꯝ ꯀꯩꯀꯩ ꯏꯟꯁꯥꯡ ꯆꯥꯔꯒꯦ
ꯕꯥꯇꯔ ꯆꯤꯀꯟ
ꯑꯗꯨꯗꯤ ꯍꯥꯎ ꯇꯕꯅꯤꯅ ꯆꯥꯛꯇꯤ ꯆꯥꯛ ꯀ ꯆꯥꯏ ꯅꯠꯇ꯭ꯔꯣ
ꯃꯥꯅꯦ ꯆꯥꯛꯀ ꯆꯥꯏ ꯆꯥꯛꯅꯦ ꯀꯩꯅꯣꯅꯦ ꯑꯥ ꯆꯥꯛꯅꯦ ꯑꯥ ꯀꯩ ꯀꯩꯅꯣ ꯀꯣ ꯃꯣꯔꯣꯛ ꯑꯇꯦꯛꯄꯗꯨꯃ ꯆꯤꯛꯑꯦ ꯃꯣꯔꯣꯛ ꯁꯥꯗꯕꯩ
ꯎꯝ
ꯊꯕꯤꯒ ꯇꯧꯔ ꯆꯥꯏ ꯑꯗꯣ ꯉꯁꯥꯏꯗꯤ ꯏꯃꯥꯟꯅꯕꯤ ꯍꯣꯏꯗ ꯆꯥꯛ ꯆꯥꯕ ꯆꯠꯂꯦ
ꯑꯌꯨꯛꯇ
ꯑꯥ
ꯎꯝ ꯍꯣꯁꯇꯦꯜꯗꯔ ꯅꯠꯇꯔꯥ ꯀꯥꯏꯗꯅꯣ ꯇꯨꯔꯦꯟ ꯂꯥꯏ ꯗꯤꯄ꯭ꯂꯣꯒꯤ ꯄꯤ ꯖꯤ ꯍꯥꯏꯕ꯭ꯔꯥ
ꯃꯣꯏꯗꯤ ꯔꯦꯟꯇ ꯂꯩꯕ
ꯑꯣ
ꯑꯗꯒꯤ ꯆꯠꯂꯦ ꯃꯥꯅꯦ ꯑꯩ ꯀꯩꯅꯣꯗꯨꯅꯦ ꯑꯩ ꯏꯃꯥꯟꯅꯕꯤꯅꯦ ꯃꯥꯗꯣ ꯁꯤꯗ ꯂꯥꯛꯄ ꯀꯩꯅꯣ ꯇꯥꯕꯒꯤ
ꯅꯪ ꯅꯥꯃꯟꯅꯕꯤ ꯀꯔꯝꯕꯅꯣ ꯑꯩ ꯈꯪꯗꯤꯌꯦ
ꯑꯩ ꯑꯃ ꯇꯤꯟꯅꯕꯅꯦ ꯀꯩꯅꯣ ꯑꯦꯚꯌꯦꯁꯟꯗ ꯊꯕꯛ ꯇꯧꯕ
ꯑꯣ ꯑꯗꯨꯝ ꯈꯪꯅꯩꯔꯣ ꯅꯠꯇ꯭ꯔꯥ ꯀꯩꯅꯣ ꯍꯥꯏꯗꯤ ꯍꯥꯟꯅ ꯑꯥꯔ ꯀꯦ ꯄꯨꯜꯂꯛꯄ꯭ꯔꯣ
ꯑ ꯀꯦꯗꯦ ꯄꯨꯂꯥꯏꯅꯦ
ꯑꯣ ꯑꯣ ꯐꯩ ꯐꯩ ꯑꯗꯨꯏꯗꯤ
ꯑꯗꯨꯒ ꯑ ꯇꯃꯤꯗꯤ ꯀꯩ ꯆꯥꯒ
ꯑꯩꯈꯣꯏꯒꯤꯗꯤ ꯉꯁꯥꯏ ꯑꯌꯨꯛꯇꯤ ꯍꯥꯎꯋꯦ ꯅꯨꯡꯗꯥꯡꯗꯤ ꯈꯔ ꯍꯥꯎ ꯋꯥꯂꯦ ꯑ ꯀꯩꯅꯣ ꯇꯧꯋꯦ ꯀꯥꯡꯁꯣꯏꯒ ꯀꯥꯡꯍꯧꯒ ꯇꯧꯔꯤꯗꯕ ꯀꯦꯂꯤ ꯆꯅꯥ ꯈꯤꯇꯪ ꯑꯉꯧꯕ ꯂꯩꯕꯗꯣ ꯂꯩꯔ ꯑꯅ ꯑꯩꯈꯣꯏ ꯃꯥꯅ ꯑꯗꯨꯗꯨꯒ ꯆꯥꯏꯌꯦ ꯐꯦꯖꯅꯥꯣꯗ ꯑꯃꯨꯛꯀꯥꯟꯟꯅ ꯍꯥꯎꯕ ꯑꯣꯏꯗꯦ ꯗꯗꯥ ꯀꯩꯅꯣꯒꯤꯗꯣ ꯍꯪꯕ꯭ꯔꯥ ꯗꯥ ꯇꯦꯁꯀꯨꯃꯥꯔ ꯍꯣꯏ ꯃꯃꯥꯒꯤꯗꯣ
ꯑꯥ
ꯃꯣꯏꯗꯣ ꯌꯥꯝ ꯅꯨꯡꯊꯤꯟ ꯊꯦꯡꯈ꯭ꯔꯒꯗꯤ ꯁꯥꯕꯅꯤꯅ ꯈꯔ ꯍꯥꯎꯕ ꯋꯥꯠꯂꯦ ꯑꯌꯨꯛ ꯈꯔ ꯅꯨꯡꯊꯤꯟ ꯈꯔ ꯉꯜꯂꯤꯉꯩꯒꯤ ꯄꯨꯡ ꯑꯃꯒꯤꯗꯥꯏ ꯍꯥꯏꯇꯥꯔꯦ ꯕꯥꯔꯣꯥ ꯃꯈꯥꯏ ꯑꯃꯒꯤ ꯁ꯭ꯋꯥꯏꯗ ꯂꯩꯔꯦ ꯆꯥꯕ ꯏꯁ ꯈꯣꯡꯍꯣꯝ ꯀꯦꯂꯤ ꯆꯅꯥ ꯊꯝꯅꯥꯗ ꯍꯥꯞꯄꯛꯑꯦꯅ ꯍꯥꯏꯕ
ꯎꯝ
ꯁꯤꯡꯖꯨꯗꯣ ꯃꯥꯏ ꯁꯤꯡꯖꯨꯗꯣ ꯃꯥꯏ ꯆꯣꯠ ꯆꯣꯠ ꯂꯥꯎꯗꯕꯅꯤꯅ ꯗ꯭ꯔꯥꯏ ꯑꯣꯏꯕꯅꯤꯅ ꯍꯥꯎꯔꯤ ꯁꯤꯡꯖꯨꯗꯣ
ꯎꯝ
ꯑꯁ ꯑꯗꯨꯒ ꯆꯥꯏ ꯀꯣ ꯍꯥꯎꯅ ꯊꯣꯂ ꯁꯥꯖ ꯀ ꯂꯩꯔꯨꯔꯒ ꯍꯦꯛꯦꯛꯇ ꯐꯔꯔꯣꯏ ꯑꯗꯨ ꯃꯔꯨ ꯑꯣꯏꯅ ꯀꯩꯅꯣꯅꯤꯅꯦ ꯏꯕꯦꯝ ꯑꯩꯕꯨ ꯗꯦꯠ ꯐꯤꯐꯇꯤꯟꯗꯥꯏꯦ ꯑꯉꯥꯡꯒꯤ ꯑꯦꯛꯖꯥꯝ ꯄꯔꯦꯡ ꯂꯣꯏ ꯂꯩ ꯂꯩꯔꯦ ꯑꯃꯇꯪ ꯌꯦꯡꯉꯣ ꯕꯤꯠꯀꯥ ꯇꯦꯛꯑꯥꯕꯅꯤ ꯍꯧꯕꯗꯨꯣ ꯆꯞ ꯃꯥꯟꯅꯗꯕ ꯃꯣꯏꯗꯣ
ꯑꯥ ꯍꯣꯏ ꯉꯥꯝꯕꯤꯍꯔꯕ
ꯎꯝ ꯀꯩꯅꯣ ꯄꯔꯉꯥꯝꯕꯤꯒ ꯄꯥꯝꯕꯝꯒꯤ ꯑꯉꯥꯡꯈꯩꯅ ꯔ ꯄꯔꯉꯥꯟ ꯒ ꯑꯥꯔꯕꯤꯟꯒꯅ ꯇꯥꯡ ꯅꯤꯄꯥꯟꯗꯒꯤ ꯑꯗꯒꯤ ꯄꯥꯝꯕꯝꯒꯤ ꯑꯉꯥꯡꯈꯩꯗꯅ ꯃꯣꯏꯒꯤꯗꯤ ꯑꯣꯐ ꯂꯦꯌꯔ ꯂꯩꯔꯒ ꯁꯨꯇꯤ ꯃꯃꯝ ꯊꯥꯔꯒ ꯇꯥꯡ ꯑꯃꯗꯒꯤ ꯍꯧꯋꯦꯕ ꯃꯣꯏꯒꯤꯅ
ꯑꯥ
ꯇꯥꯡ ꯑꯃꯗꯒꯤꯅꯤ ꯇꯥꯡ ꯇꯔꯥꯍꯨꯝꯗꯣꯏ ꯑꯗꯨꯋꯥꯏꯐꯥꯎꯗ ꯀꯩꯅꯣꯝ ꯑꯣꯏꯕꯅꯤ ꯃꯣꯏꯒꯤꯗꯣ ꯑꯗꯨꯒ ꯀꯩꯅꯣ ꯀꯥꯡꯕꯨꯈꯩꯒꯤꯗꯨꯅ ꯀꯩꯕ ꯎ ꯑꯥꯔꯕꯤꯟꯒ ꯄꯣꯏꯔ ꯄꯣꯏꯔꯦꯡꯉꯥꯕꯤꯗ ꯑꯥꯔ ꯀꯦ ꯇꯝꯃꯕꯅꯦꯕ ꯑꯗꯨꯅ ꯄꯣꯏꯔꯦꯡꯉꯥꯟꯕꯤ ꯑꯗꯨꯒ ꯑꯥꯔꯕꯤꯟꯒꯅ ꯇꯥꯡ ꯅꯤꯄꯥꯜ ꯎꯝ
ꯃꯣꯏꯅ ꯑꯥꯔ ꯀꯦ ꯀꯩ ꯇꯝꯅꯌꯦꯕ
ꯁꯀꯣꯜ ꯐꯩ ꯏꯟ ꯇꯕꯅꯤ ꯅ ꯑꯉꯥꯡꯗꯨꯗꯤ ꯋꯥꯈꯜꯗꯣ ꯑꯗꯨꯝ ꯈꯔ ꯅꯍꯥ ꯑꯣꯏꯊꯣꯔꯛꯄꯒꯤ ꯋꯥꯈꯜꯗꯣ ꯆꯦꯟꯕꯗꯣ ꯏꯔꯥꯏ ꯂꯥꯏꯅ ꯑꯗꯨꯝ ꯎꯔꯦ ꯑꯥꯔ ꯀꯦ ꯇꯝꯕ ꯉꯥꯛꯇꯦ ꯋꯥꯟꯠꯇꯕ ꯍꯥꯟꯅꯗꯒꯤ ꯑꯗꯨꯝ ꯈꯔꯕꯨꯗꯤ ꯇꯧꯔꯕꯖꯥꯠꯅꯤ ꯑꯗ ꯍꯧꯖꯤꯛꯅ ꯅꯨꯄꯤ ꯉꯥꯛꯇ ꯇꯝꯕꯗ ꯂꯩꯔꯕꯅꯤꯅ ꯑꯃꯨꯛ ꯑꯉꯥꯡꯗꯣ ꯅꯨꯄꯤ ꯃꯔꯛꯇ ꯂꯩꯔꯕꯅꯤꯅ ꯈꯔ ꯑꯗꯨꯝ ꯃꯃꯥꯟꯅꯕꯤꯕꯨꯗꯤ ꯀꯦꯆꯗꯕ ꯃꯥꯜꯂꯦꯀꯣ ꯀꯦꯃꯣ ꯀꯌꯥ ꯀꯩꯅꯣ ꯇꯧꯗꯕ ꯃꯥꯜꯂꯦ ꯑꯗꯨꯏꯁꯨ ꯕꯁ ꯇꯣꯡꯕꯗ ꯑꯗꯨꯝ ꯍꯥꯏꯕꯅꯤ ꯃꯤꯁꯦ ꯄꯩꯁꯥ ꯄꯩꯁꯥ ꯄꯥꯏ ꯄꯥꯏꯕ ꯑꯗꯨꯝ ꯈꯔ ꯀꯦꯕ ꯌꯥꯎꯋꯤꯗꯅ ꯑꯉꯥꯡꯁꯦ ꯃꯤꯁꯨ ꯌꯥꯝ ꯇꯝꯕꯅꯤꯅ ꯅꯨꯄꯤ ꯉꯥꯛꯇ ꯑꯗꯨꯗꯨꯅ ꯑꯗꯨꯝ ꯈꯔꯗꯤ ꯎꯔꯅꯤꯅ ꯑꯁ ꯄꯥꯎꯗꯔꯒ ꯇꯩꯔꯒ ꯂꯥꯛꯏ ꯄꯣꯠꯅꯤꯅꯦ ꯅꯪꯕꯨꯣ
ꯈꯠꯄꯅꯦ ꯈꯠꯄꯅꯦ
ꯑꯗꯣ ꯈꯠꯇꯂꯒꯁꯨ ꯑꯉꯥꯡꯗꯣ ꯚꯥꯞ ꯇꯥꯔꯛꯄ ꯇꯥꯟꯖꯥ ꯑꯣꯏꯔꯗꯤ ꯐꯕ ꯅꯧꯔꯤꯕꯅꯤꯅ ꯈꯠꯄ ꯂꯥꯡꯕ ꯅꯨꯄꯤ ꯍꯧꯅ ꯁꯥꯅꯤꯅ ꯑꯗꯨꯝ ꯈꯔꯗꯤ ꯌꯥꯎꯗꯥ
ꯍꯣꯏ ꯍꯣꯏ
ꯑꯩꯈꯣꯏꯒꯤ ꯃꯥꯗꯨ ꯕꯁꯇ ꯆꯠꯂꯤꯗꯅ ꯕꯁ ꯆꯠꯄꯅꯤ ꯑꯗꯨꯨꯝ ꯑꯩꯈꯣꯏꯒꯤ ꯍꯥꯟꯅꯗꯤ ꯃꯣꯏꯅ ꯇꯝꯃꯛꯄ ꯁ꯭ꯀꯨꯜꯁꯦ ꯑꯩꯈꯣꯏꯅ ꯀꯩꯅꯣ ꯇꯝꯃꯛꯄ ꯀꯥꯟꯗꯗꯤ ꯌꯥꯝꯅ ꯐꯥꯖꯤꯜꯂꯒ ꯂꯤꯃꯤꯠꯇ ꯍꯦꯛꯇ ꯇꯧꯋꯦꯗꯅ ꯁꯣꯝꯒꯤꯅ ꯑꯃꯨꯛ ꯑꯉꯥꯡꯗꯣ ꯐꯥꯖꯤꯟꯕꯗ ꯐꯥꯖꯤꯜꯂꯒꯁꯨ ꯔꯨꯜ ꯏꯁꯇ꯭ꯔꯤꯛꯂꯤꯗꯤ ꯐꯣꯂꯣ ꯇꯧꯋꯦ ꯇꯧꯗꯦ ꯍꯥꯏꯕ ꯅꯠꯇꯕ ꯑꯦꯜ ꯑꯦꯞ ꯁꯨꯅꯨꯡ ꯉꯥꯏꯔꯦ ꯑꯗꯨꯝ ꯅꯨꯄꯤ ꯉꯥꯛꯇ ꯅꯨꯄꯥ ꯉꯥꯛꯇ ꯊꯝꯕ ꯍꯥꯏꯁꯤꯗꯕꯨ ꯈꯔ ꯏꯟꯁꯨꯔꯦꯟꯁꯁꯦ ꯈꯔ ꯑꯗꯨꯝ ꯂꯩꯗꯅꯅ ꯑꯩꯈꯣꯏ ꯍꯦꯛ ꯉꯥꯡꯉꯨꯔꯁꯨ ꯑꯁ ꯃꯤ ꯂꯣꯏ ꯇꯧꯅꯩꯒ ꯍꯥꯏꯔꯛꯀꯅꯤꯕ ꯑꯗꯨꯃꯥꯏꯅ ꯇꯧꯕꯒꯨꯝꯕꯒ ꯇꯧꯋꯦ ꯑꯗꯨꯒ ꯕꯁ ꯀꯨꯝꯕꯗ ꯆꯠꯂꯅꯤꯅ ꯀ꯭ꯂꯥꯁ ꯑꯧꯕ ꯍꯥꯏꯌꯔ ꯀ꯭ꯂꯥꯁꯀꯤꯅ ꯈꯤꯇꯪ ꯄꯥꯝꯕ ꯇꯩꯕꯗꯨ ꯎꯔꯗꯤ ꯇꯩꯅꯤꯡꯉꯤꯅꯤꯅ ꯃꯣꯏꯁꯨ
ꯑꯩꯁꯨ ꯑꯩꯁꯨ ꯊꯥꯏꯅ ꯌꯥꯝ ꯇꯩꯔꯛꯑꯦ ꯇꯨꯃꯤꯟ ꯇꯨꯃꯤꯟ ꯍꯨꯔꯥꯡꯦ ꯋꯥꯥ
ꯑꯗꯣ ꯑꯉꯥꯡ ꯑꯣꯏꯔꯤꯉꯩꯅꯤ ꯈꯪꯗꯕꯩꯅꯤ ꯑꯗꯨꯝ ꯈꯔ ꯈꯔꯗꯤ ꯇꯧꯒꯗꯕꯅꯤ ꯇꯧꯗ ꯌꯥꯄꯣꯠꯇꯗꯤ ꯑꯗꯣ ꯑꯩꯈꯣꯏ ꯑꯍꯟ ꯒ꯭ꯌꯥꯟ ꯇꯥꯕꯁꯤꯡꯅ ꯈꯔ ꯐꯥꯖꯟꯕꯤꯗ꯭ꯔꯗꯤ
ꯍꯣꯏ ꯑꯃ ꯐꯖꯅ ꯆꯦꯛꯁꯤꯟꯗ꯭ꯔꯗꯤ ꯌꯥꯗꯕꯅꯦ ꯃꯤ ꯇꯤꯟꯅꯝꯗꯤ ꯌꯥꯝ ꯍꯩꯅꯦꯕꯀꯣ ꯀꯣꯗꯤ ꯇꯝꯕꯖꯦ
ꯎꯝ
ꯑꯗꯨꯒ ꯀꯩ ꯍꯥꯏꯅꯤ ꯈꯠꯄꯗꯤ ꯈꯔ ꯈꯠꯂꯒꯦ
ꯑꯗꯨꯅꯦ ꯊꯥꯏꯅ ꯃꯆꯤꯟꯒꯤ ꯑꯉꯥꯡꯗꯣ ꯈꯪꯕ꯭ꯔꯥ ꯑꯥꯔ ꯀꯦꯗ ꯍꯣꯡꯕꯗꯣ ꯈꯪꯕ꯭ꯔꯥ ꯑꯩꯈꯣꯏꯒꯤꯗꯤ ꯑꯉꯥꯡꯁꯦ ꯀꯩꯅꯣ ꯇꯧꯃ ꯑꯍꯥꯟꯕꯗ ꯃꯥꯅ ꯍꯣ ꯃꯃꯥꯅ ꯍꯥꯏꯕꯗꯣ ꯑꯩꯗꯤ ꯍꯩꯅꯗꯦ ꯈꯠꯄ ꯉꯥꯛꯇ ꯉꯥꯏ ꯑꯉꯥꯡꯁꯤꯡꯗꯣ ꯈꯣꯠꯂꯤꯗꯣ ꯀꯥꯏ ꯄꯋꯥ ꯉꯥꯡꯉꯤꯗꯣ ꯃꯥꯏ ꯃꯁꯥꯅ ꯐꯥꯁꯉ ꯂꯥꯁ ꯃꯌꯥꯝꯗꯒꯤꯩ ꯃꯩꯔꯧ ꯍꯦꯟꯖꯤꯟꯈꯤꯕꯗ ꯀꯃꯨꯔꯥ
ꯎꯝ
ꯅꯣꯛꯅꯤꯡꯕꯅꯦ ꯅꯪ ꯅꯪꯒꯤꯗꯤ ꯀꯩꯅꯣ ꯍꯟꯗꯛ ꯆꯍꯤ ꯀꯌꯥꯔꯛ ꯁꯨꯗꯣꯏꯅꯣ ꯇꯤꯅ
ꯑꯩ ꯆꯍꯤ ꯑꯅꯤ ꯁꯨꯔꯦ ꯑ ꯆꯍꯤ ꯑꯅꯤ ꯁꯨꯔꯦ ꯑꯃ ꯋꯥꯠꯂꯤꯦ ꯆꯍꯤ ꯑꯃ
ꯆꯍꯤꯃ ꯑꯗꯨꯠ ꯂꯣꯏꯔꯒ ꯏꯟꯇꯔꯟ ꯀꯩꯀꯥ ꯄꯨꯕ ꯈꯣꯠꯄ ꯑꯃꯨꯛ ꯇꯧꯗꯣꯏꯔꯥ
ꯎꯝ
ꯑꯗꯨꯗꯤ ꯇꯗ ꯄꯨꯕ ꯑꯗꯨꯝ ꯐꯩ ꯁ꯭ꯋꯥꯏꯁꯤꯗꯤ ꯀꯌꯥ ꯑꯣꯏꯅꯝꯗꯦ ꯐꯠꯇꯕ ꯌꯥꯝ ꯌꯥꯝꯕꯅꯤꯅ ꯍꯥꯏꯗꯤ ꯅꯪꯅ ꯄꯥꯝꯖꯕ ꯃꯐꯝ ꯂꯩꯔꯒ ꯇ꯭ꯔꯥꯏ ꯇꯧꯕꯕꯨꯗꯤ ꯌꯥꯏꯕꯀꯣ ꯍꯥꯏꯗꯤ ꯃꯐꯝꯗꯤ ꯀꯩꯅꯣꯁꯦ ꯁꯨꯝ ꯁꯤꯆꯨꯋꯦꯁꯟꯁꯦ ꯈꯔ ꯕꯟ ꯏꯔꯥꯡ ꯀꯩꯀꯥ ꯇꯧꯒꯟꯕꯅꯤꯅꯀꯣ
ꯎꯝ
ꯃꯁꯤꯇꯥꯒꯤꯗꯤ ꯆꯍꯤ ꯑꯅꯤ ꯋꯥꯠꯂꯤꯉꯩꯅꯦ ꯁꯤꯗ ꯆꯍꯤ ꯑꯅꯤꯅꯦ ꯍꯟꯗꯛꯀ ꯂꯣꯏꯔꯒ ꯑꯃ ꯅꯕꯥꯗ ꯆꯞ ꯃꯥꯟꯅꯔꯅꯤ ꯂꯣꯏꯔꯛꯄꯀꯣ
ꯆꯣꯁꯇꯥꯏꯕꯅꯤ ꯆꯥꯄꯃꯔ ꯑꯗꯨꯅꯅ
ꯆꯥꯛꯆꯥꯥ ꯁꯨꯁꯤꯗ ꯇꯧꯔꯣꯏ ꯍꯥꯏꯕꯅꯤ ꯃꯥꯁꯨ ꯑꯁꯣꯝ ꯅꯥꯀꯟꯗ ꯑꯣꯏ ꯌꯦꯡꯅꯤ ꯍꯥꯏꯕ꯭ꯔ ꯀꯩꯅꯣꯝ ꯍꯥꯏꯕꯅꯤ
ꯃꯥꯔꯣ
ꯎꯝ ꯍꯥꯏꯗꯤ ꯏꯤꯟꯇ꯭ꯔꯟ ꯒꯨꯝꯕ ꯄꯨꯕꯗꯣ ꯁꯥꯏꯗꯗꯤ ꯈꯔ ꯑꯗꯨꯝ ꯍꯥꯏꯗꯤ ꯑꯩꯈꯣꯏꯅ ꯀꯩꯅꯣ ꯇꯧꯗ꯭ꯔꯗꯤ ꯇꯥꯟꯅꯕ ꯀꯣꯏꯇꯥꯟ ꯇꯥꯟꯅꯕ ꯆꯪꯗ꯭ꯔꯗꯤ ꯅꯣꯏ ꯅꯣꯏ ꯕꯥꯍꯣꯏ ꯏꯃꯥꯍꯣꯏ ꯑꯗꯨꯝ ꯈꯔ ꯌꯥꯅꯤ ꯍꯥꯏꯗꯤ ꯈꯪꯅꯕ ꯈꯤꯇꯪ ꯃꯤ ꯂꯩꯗꯅ ꯑ ꯍ ꯖꯨꯀꯦꯁ ꯑꯣꯏꯒꯤꯗꯤ ꯃꯣꯏ ꯃꯃꯥ ꯍꯣꯏ ꯈꯪꯅꯕꯕꯨꯗꯤ ꯂꯩꯕꯅꯤ ꯃꯄꯥꯗꯤ ꯀꯌꯥ ꯄꯥꯛ ꯊꯖꯗꯦ ꯍꯥꯟꯅ ꯃꯥꯡꯖꯧꯅꯅ ꯋꯥꯠꯂꯤ ꯍꯥꯏꯗꯤ ꯋꯥ ꯃꯦꯟꯗ꯭ꯔꯗꯤꯀꯣ ꯄ꯭ꯔꯣꯇꯣꯀꯣꯜꯗ ꯆꯠꯄꯒ ꯌꯥꯕꯖꯥꯠ ꯅꯠꯇꯦꯅꯦ ꯒꯌꯥꯟꯒ ꯇꯥꯗꯦꯗ ꯏꯕꯦꯝꯃ ꯇꯧꯔꯤꯁꯦ ꯀ ꯊꯕꯛꯁꯨ ꯐꯪꯅꯗꯕꯩ ꯃꯌꯥꯝꯒꯤ ꯇꯧꯕꯁꯦ ꯑꯩꯁꯨ ꯊꯕꯛꯀꯨꯝꯕ ꯑꯦꯛꯖꯥꯝ ꯊꯥꯔꯖꯥꯔ ꯑꯃꯨꯛ ꯈꯟꯖꯤꯜꯂꯛꯏ
ꯑꯦꯛꯖꯥꯝ ꯀꯩ ꯑꯦꯛꯖꯥꯝꯅꯣ
ꯊꯕꯛꯀꯤ ꯂꯩꯗꯅ ꯊꯥꯅꯕ ꯇꯧꯗꯣꯏꯔꯥ ꯈꯪꯗꯦ ꯑꯩꯁꯨ ꯋꯥꯏꯌꯦꯕ ꯃꯈꯥꯗꯤ ꯇꯧꯅꯤꯡꯕ ꯃꯈꯥ ꯇꯝꯅꯤꯡꯕ ꯆꯍꯤꯗꯤ ꯆꯍꯤ ꯑꯃꯃꯨꯛ ꯒꯦꯞ ꯂꯧꯔꯦꯗꯅ ꯑꯩꯁꯦ
ꯑ
ꯅꯣꯏꯒꯤꯁꯦ ꯀꯩꯅꯣ ꯆꯥꯟꯗꯤꯒꯔꯁꯦ ꯀꯣ ꯇꯤꯅꯥ ꯗꯦꯜꯂꯤꯒ ꯑꯗꯨꯝ ꯐꯥꯎꯅꯕ ꯑꯗꯨꯝ ꯆꯠꯄ ꯌꯥꯏꯅ ꯕꯁ ꯑꯗꯨꯝ ꯇꯣꯡꯉꯀꯣ ꯌꯥꯗ꯭ꯔ ꯊꯥꯏꯅ ꯗꯁꯨ ꯀꯩꯁꯨ ꯆꯠꯄꯩ ꯍꯥꯏꯈꯤꯕ ꯑꯗꯨꯗꯅꯦ ꯀꯌꯥꯃꯨꯛ ꯆꯠꯀꯦ ꯃꯇꯝ ꯀꯌꯥꯃꯨꯛ ꯆꯪꯒꯦ ꯑꯗꯩ ꯆꯠꯄꯗ ꯖ꯭ꯔꯅꯤ
ꯀꯩꯅꯣꯗꯩꯔꯣ ꯍꯥꯏꯁꯦ ꯁꯤꯗꯩꯅ ꯀꯥꯏꯐꯥꯎꯀꯤꯅꯣ
ꯑꯗꯨꯝ ꯗꯦꯜꯂꯤ ꯑꯗꯨꯝ ꯌꯧꯕꯗ ꯍꯥꯏꯇꯥꯔꯦ
ꯄꯨꯡ ꯇꯔꯨꯛ ꯃꯨꯛ ꯆꯪꯑꯦ
ꯕ꯭ꯁꯇ ꯆꯠꯄꯗꯀꯣ
ꯎꯝ ꯄꯨꯡ ꯇꯔꯨꯛ ꯑꯗꯨꯃꯥꯏꯅ ꯆꯪꯉꯅꯤ ꯇ꯭ꯔꯦꯟꯗ ꯆꯠꯂꯒꯅ ꯉꯟꯅ ꯌꯧꯔꯅꯤ
ꯇ꯭ꯔꯦꯟꯗꯅ ꯆꯠꯂꯒꯅ ꯄꯨꯡ ꯀꯌꯥꯃꯨꯛ ꯆꯪꯕ
ꯇ꯭ꯔꯟꯗ ꯆꯠꯂꯒꯅꯦ ꯑꯨꯡ ꯑꯍꯨꯝ
ꯄꯨꯡ ꯇꯪꯈꯥꯏ ꯑꯃ ꯍꯟꯊꯗꯣꯏ ꯅꯠꯇ꯭ꯔꯥ
ꯎꯝ
ꯁ ꯈꯪꯗꯦ ꯑꯩꯅ ꯗꯦꯜꯂꯤꯁꯦ ꯃꯤ ꯐꯠꯇꯕꯗꯤ ꯌꯥꯝ ꯂꯩꯅ ꯑꯗꯨꯒ ꯏꯟꯚꯥꯏꯔꯣꯟꯃꯦꯟꯇꯣ ꯈꯔ ꯀꯩꯅꯣ ꯇꯧꯕꯅꯤꯅ ꯀꯤꯖꯕ
ꯑꯗꯣ ꯍꯩꯈ꯭ꯔꯗꯤꯅꯦ ꯈꯪꯕ꯭ꯔꯥ ꯍꯩꯈ꯭ꯔꯗꯤ ꯌꯥꯝ ꯊꯤꯅ ꯀꯟꯚꯤꯅꯤꯌꯦꯟ ꯑꯣꯏꯌꯦꯕ ꯑꯩꯈꯣꯏꯗ ꯄꯟꯖꯥꯕ ꯀꯩꯀꯥꯅ ꯑꯃꯨꯛ ꯈꯤꯇꯪ ꯆꯠꯊꯣꯛ ꯆꯠꯁꯤꯟ ꯋꯥꯏꯑꯦꯕ ꯗꯦꯜꯂꯤꯗꯤ ꯃꯦꯇ꯭ꯔꯣ ꯍꯥꯏꯕ ꯑꯃ ꯂꯩꯈ꯭ꯔꯦꯗꯅ ꯑꯂ
ꯎꯝ ꯎꯝ
ꯇꯧꯋꯦꯕ ꯑꯩꯅ ꯁꯨꯝ ꯈꯟꯕꯗ ꯕꯔꯥꯒꯨꯝꯕꯗ ꯑꯩ ꯕꯔꯥꯗ ꯄꯩꯁꯥ ꯌꯥꯝ ꯆꯠꯂꯦꯕ
ꯗꯦꯜꯂꯤꯗꯔꯣ ꯍꯣꯡꯉꯦ ꯍꯥꯏꯁꯦ ꯍꯥꯏꯗꯤ ꯗꯦꯜꯂꯤꯒ
ꯍꯣꯏ ꯍꯣꯏ ꯍꯣꯏ ꯍꯣꯏ ꯑꯗꯣ ꯔꯦꯟꯇ ꯐ꯭ꯂꯦꯠ ꯀꯩ ꯀꯥꯗꯤ ꯀꯩꯅꯣꯅ ꯍꯣꯡ
ꯆꯥꯟꯗꯤꯒꯔꯅ ꯍꯣꯡꯕ
ꯎꯝ
ꯑꯩꯁꯦ ꯄꯤ ꯑꯩ꯭ꯁ ꯗꯤ ꯒꯨꯝꯕ ꯇꯧꯔꯗꯤ ꯗꯦꯜꯂꯤꯒꯨꯝꯕꯗ ꯌꯦꯡꯅꯤꯡꯕ ꯌꯦꯡꯅꯤꯡꯕ ꯍꯥꯏꯁꯦ ꯃꯤꯉꯣꯟꯗꯗꯤ ꯍꯥꯏꯗꯦ ꯑꯗꯣ ꯇꯤꯅꯥ ꯑꯩ ꯑꯗꯣ ꯍꯛꯆꯥꯡꯒꯤ ꯏꯁꯨ ꯂꯩꯕꯅꯤꯅꯅꯦ ꯌꯥꯝ ꯌꯥꯝꯅ ꯇꯣꯛꯁꯤꯛ ꯑꯣꯏꯕ ꯃꯐꯝꯁꯤꯗꯤ ꯍꯥꯏꯗꯤ ꯍꯦꯜ ꯄꯣꯂꯨꯇꯦꯠ ꯑꯣꯏꯕ ꯑꯦꯔꯤꯌꯥ ꯍꯥꯏꯁꯦ ꯑꯩꯉꯣꯟꯗꯗꯤ ꯆꯥꯟꯅꯗ꯭ꯔꯤ ꯅꯠꯇ꯭ꯔꯥ ꯑꯗꯨꯏ ꯈꯟꯕ ꯑꯗꯨꯗꯨꯒꯤꯅꯦ ꯑꯩꯁꯦ ꯑꯩꯈꯣꯏꯒꯤ ꯁꯦꯅꯤꯌꯔ ꯑꯅꯤ ꯁꯨꯔꯝꯃꯅꯤ ꯍꯟꯗꯛ ꯑꯃꯗꯤ ꯆꯪꯗꯣꯏꯔꯥ ꯆꯪꯉꯣꯏꯗꯣꯏꯔꯥ ꯈꯪꯗꯦꯕ ꯗꯦꯜꯂꯤꯒꯤ ꯑꯥꯏ ꯑꯥꯏ ꯇꯤꯗ ꯆꯪꯒ꯭ꯔꯦꯕ ꯂꯤꯡꯒ꯭ꯋꯤꯁ ꯀꯩꯅꯣꯗꯣ ꯑꯩꯈꯣꯏ ꯁꯦꯅꯤꯌꯔꯗꯣ ꯑꯗꯣ ꯃꯃꯥꯡꯒꯤ ꯑꯍꯥꯟꯕ ꯆꯪꯒꯤꯕ ꯇ꯭ꯔꯥꯏꯕꯦꯜ ꯅꯨꯄꯤ ꯑꯃ ꯌꯥꯎꯕꯅꯦ ꯀꯣ ꯑꯗꯨꯗꯨꯅ ꯀꯩꯅꯣꯅꯦ ꯃꯥꯁꯦ ꯑ ꯀꯩꯕ ꯒꯣꯜ ꯃꯦꯗꯂꯤꯁꯅꯦꯕꯥ ꯃꯥꯁꯨ ꯑꯩꯒꯤ ꯃꯃꯥꯡꯒꯤ ꯃꯃꯥꯡꯒꯤ ꯍꯥꯏ ꯇꯥꯏ ꯑꯗꯨꯒ ꯍꯟꯗꯛꯀꯤ ꯑꯃ ꯆꯪꯗꯣꯏꯕ ꯍꯟꯗꯛ ꯍꯟꯗꯛꯀꯤ ꯕꯦꯠꯁꯁꯤꯗ ꯏꯟꯇꯔꯚꯤ꯭ꯌꯨ ꯀꯩꯀꯥ ꯄꯤꯁꯟꯕ ꯑꯃ ꯆꯪꯉꯝꯃꯅꯤꯕ ꯑꯗꯨꯏ ꯅꯨꯃꯤꯠꯇꯨꯅ ꯑꯃꯨꯛ ꯀꯩꯅꯣ ꯑꯣꯏꯕ ꯃꯥꯅ ꯑꯃꯨꯛ ꯁꯦꯀꯦꯟ ꯍꯥꯏꯌꯦꯁꯀꯨꯝꯕ ꯑꯣꯏꯔꯝꯗꯧ ꯃꯥꯜꯂꯦ ꯃꯥꯥꯏ ꯃꯥꯁꯦ ꯑꯦꯂꯦꯛꯁꯀꯤ ꯁꯥꯇ꯭ꯔꯅꯦ ꯏꯪꯂꯤꯁꯀꯨꯝꯕꯥ ꯌꯥꯝ ꯂꯤꯡꯉꯦꯗꯅꯥ ꯑꯗꯨꯅ ꯑꯩ ꯗꯣꯁꯤ ꯍꯤꯟꯗꯤꯒꯤ ꯀꯩꯅꯣ ꯀꯩꯅꯣ ꯀꯣꯔꯁ ꯑꯃꯒ ꯏꯪꯂꯤꯁꯀꯤ ꯀꯣꯔꯁ ꯑꯃꯒ ꯆꯠꯊꯣꯛꯑꯗꯤ ꯑꯗꯨꯗꯤ ꯈꯟꯕ ꯑꯗꯨꯃꯥꯏꯅ ꯆꯠꯂꯒ ꯑꯩꯗꯣ ꯗꯦꯜꯂꯤꯒꯤ ꯑꯥꯏ ꯑꯥꯏ ꯇꯤꯁꯦ ꯀꯩꯅꯣ ꯇꯧꯕ ꯃꯇꯝꯗ ꯑꯩꯈꯣꯏꯅ ꯍꯦꯛꯇ ꯈꯜꯂꯛꯀꯅꯤ ꯍꯥꯏꯕꯩ ꯋꯥꯗꯤ ꯂꯩꯇꯦ ꯒꯦꯠ ꯑꯦꯛꯖꯥꯝ ꯊꯥꯗꯗꯤ ꯌꯥꯔꯣꯏꯀꯣ ꯃꯥꯕꯨꯗꯤ ꯒꯦꯠ ꯑꯦꯛꯖꯥꯝ ꯊꯥꯔꯒ ꯃꯤꯉꯣꯟꯗꯗꯤ ꯍꯥꯏꯔꯛꯀꯅꯨꯀꯣ ꯏꯀꯥꯏꯖꯩꯍꯦ ꯑꯩ ꯅꯉꯣꯟꯗ ꯑꯣꯏꯕ ꯥꯍꯥꯏ ꯋꯥꯅꯤ ꯑꯗꯨꯗ ꯑꯃ ꯒꯦꯠ ꯑꯦꯛꯖꯥꯝꯗꯣ ꯑꯗꯨ ꯍꯥꯏꯐꯦꯠ ꯑꯦꯄꯤ꯭ꯌꯔ ꯇꯧꯕ ꯅꯦꯠ ꯀꯂꯤꯌ꯭ꯔꯒꯨꯝꯕ ꯇꯧꯔꯒ ꯇꯧꯔꯒꯗꯤ ꯉꯁꯥꯏꯒꯤ ꯊꯦꯁꯤꯁꯇꯣ ꯈꯔ ꯐꯖꯔꯗꯤꯀꯣ ꯑꯩꯈꯣꯏꯅ ꯗꯥꯎ ꯌꯥꯗꯅ ꯀꯩꯅꯣꯒꯤ ꯕꯦꯠꯁꯀꯤ ꯀꯩꯅꯣ ꯍꯥꯏꯌꯦꯁ ꯑꯣꯏꯒꯤꯕꯒꯤ ꯑꯃ ꯑꯣꯖꯥꯈꯩꯅ ꯂꯦꯇꯔ ꯑꯣꯐ ꯔꯤꯀꯃꯦꯟꯗꯦꯁꯟ ꯏꯕꯤꯌꯣ ꯍꯥꯏꯕꯗ ꯑꯗꯨꯝ ꯈꯔ ꯏꯖꯤꯂꯤ ꯑꯗꯨꯝ ꯌꯥꯕꯗꯣ ꯑꯗꯨꯒꯤ ꯈꯨꯗꯣꯡꯆꯥꯥꯕ ꯈꯤꯇꯪ ꯂꯩꯌꯦꯕ ꯑꯗꯨ ꯂꯩꯔꯒꯗꯤ ꯑꯩꯅ ꯑꯗ ꯆꯪꯁꯤꯔꯥꯅ ꯈꯜꯂꯤꯕ ꯑꯗꯣ ꯗꯦꯜꯂꯤ ꯅꯠꯇ꯭ꯔꯒꯁꯨ ꯍꯥꯏꯗ꯭ꯔꯕꯥꯠꯀꯨꯝꯕꯗꯁꯨ ꯌꯥꯏꯌꯦꯅꯗꯤ ꯍꯥꯏꯕ ꯈ꯭ꯋꯥꯏ ꯂꯤꯡꯕꯗꯤ ꯗꯦꯜꯂꯤꯅ ꯈ꯭ꯋꯥꯏ ꯂꯤꯡꯉꯦꯅ ꯑꯥꯏ ꯑꯥꯏ ꯇꯤꯗꯗꯤ
ꯗꯦꯂꯤꯅ ꯈ꯭ꯋꯥꯏ ꯂꯤꯡꯉꯤꯅꯤ
ꯍꯥ
ꯗꯂꯤꯅ ꯀꯋꯥꯏ ꯂꯤꯡꯉꯦꯕ
ꯑꯗꯨꯅꯤ ꯀꯩꯟ ꯅꯃꯤꯠꯇ ꯃꯣꯔꯣꯛꯀ ꯇꯩꯁꯜꯂꯨꯔꯕ ꯄꯦꯔꯤ ꯄꯦꯔꯤ ꯋꯥꯉꯥꯡ
ꯑꯁ ꯀꯩꯅꯣ ꯇꯧꯕꯒꯤ ꯑꯩꯗꯣ ꯂꯥꯏꯔꯤꯛ ꯄꯥꯔꯝꯕ ꯑꯗꯨꯗꯨꯒꯤ
ꯑꯁ ꯑꯩ ꯗꯤꯁꯇꯞ ꯇꯧꯕꯤꯔꯤꯔꯥ
ꯇꯧꯗꯦ ꯇꯧꯗꯦ ꯀꯦꯝ ꯀꯥꯏꯗꯦ
ꯑꯗꯨꯅꯦ ꯀꯣꯜꯗꯣ ꯉꯁꯤ